ꯑꯥ ꯈꯣꯟ ꯇꯥꯕ꯭ꯔꯥ ꯑ ꯑꯗꯨꯝ ꯂꯩꯔꯝꯕꯅꯦ ꯑꯩ ꯈꯣꯟ ꯁꯦꯡꯅ ꯇꯥꯏꯀꯣ
ꯇꯥꯌꯦ
ꯅꯪꯗꯤ ꯀꯩꯗꯧꯔꯝꯃꯤꯅꯣ
ꯑꯩꯁꯨ ꯑꯗꯨꯝ ꯐꯝꯔꯒ ꯂꯩꯔꯤ
ꯑꯣ
ꯆꯥꯛ ꯏꯟꯁꯥꯡ ꯊꯣꯡꯂꯕꯣ
ꯊꯣꯡꯕ ꯍꯧꯗ꯭ꯔꯤꯌꯦ ꯉꯥꯛꯇꯪ ꯂꯩꯔꯒ ꯊꯣꯡꯕ ꯍꯧꯒꯦ ꯇꯧꯕ
ꯑꯣ
ꯅꯣꯏꯗꯤ
ꯑꯩ ꯍꯣꯏ ꯑꯉꯥꯡ ꯈꯔ ꯂꯥꯏꯔꯤꯛ ꯇꯥꯛꯂꯤꯀꯣ ꯃꯣꯏ ꯍꯟꯗꯛ ꯑꯦꯛꯖꯥꯝ ꯃꯇꯝꯅꯤꯅꯀꯣ
ꯎꯝ
ꯀꯨꯏꯅ ꯑꯗꯨꯝ ꯐꯝꯃꯤꯟꯅꯕ ꯍꯥꯏꯇꯥꯔꯦ ꯑꯗꯣ ꯂꯣꯏ ꯆꯠꯈ꯭ꯔꯦ ꯑꯃ ꯑꯥ
ꯌꯥꯝ ꯊꯕꯛ ꯐꯩꯀꯣ ꯃꯤ ꯃꯆꯥꯗꯤ
ꯌꯥꯝ ꯊꯕꯛ ꯐꯩꯅꯦ ꯑꯩꯉꯣꯟꯗꯁꯨ ꯇꯥꯛꯄꯤꯌꯣ
ꯊꯕꯛ ꯐꯕ ꯍꯥꯏꯁꯤꯅ ꯅꯝꯐꯨꯗ ꯍꯥꯏ ꯇꯧꯕ ꯍꯥꯏꯁꯤꯔ ꯒ꯭ꯌꯥꯟ ꯇꯥꯗ꯭ꯔꯦ ꯑꯩ
ꯑꯩꯁꯨ ꯇꯥꯛꯅꯤꯡꯉꯥꯏ ꯂꯥꯛꯇꯧ ꯃꯥꯜꯂꯦ ꯅꯪꯉꯣꯟꯗ ꯅꯪꯒꯤ ꯃꯅꯥꯛꯇ
ꯍꯣꯏ ꯍꯣꯏ ꯂꯥꯛꯑꯣ ꯂꯥꯛꯑꯣ ꯈꯪꯂꯒꯗꯤ ꯇꯥꯛꯄꯤꯔꯦ ꯈꯪꯗ꯭ꯔꯒꯅ ꯅꯪꯉꯣꯟꯗꯒꯤ ꯑꯃꯨꯛ ꯇꯥꯛꯑꯦ ꯑꯩꯅ
ꯑ ꯑꯗꯨꯁꯨ ꯌꯥꯏꯅꯦ ꯑꯣꯄꯣꯖꯤꯠ ꯑꯣꯏꯅ ꯇꯧꯔꯁꯦ ꯑꯗꯨꯗꯤ
ꯑꯄꯣꯖꯤꯠ ꯑꯣꯏꯅ ꯇꯧꯔꯛꯀꯗꯧ ꯃꯥꯜꯂꯦ ꯑꯗꯣ ꯑꯁ ꯋꯦꯗꯔ ꯉꯁꯤꯗꯤ ꯑꯁ ꯁꯥꯏꯌꯦ ꯉꯁꯤꯗꯤꯀꯣ
ꯑꯩꯒꯤꯗꯤ ꯑꯗꯨꯝ ꯌꯥꯏꯗ ꯅꯣꯏ ꯂꯣꯝꯗꯗꯤ ꯈꯪꯗꯦ
ꯈꯪꯗꯦ ꯅꯪ ꯀꯗꯥꯏꯗ ꯂꯩꯕꯅꯣ ꯑꯩ ꯑꯩꯈꯣꯏꯗꯤ ꯁꯤꯗꯗꯤ ꯁꯥꯏꯌꯦ
ꯑꯈꯣꯏꯗꯗꯤ ꯑꯗꯨꯝ ꯋꯦꯗꯔꯁꯦ ꯑꯗꯨꯝ ꯅꯨꯡꯉꯥꯏꯌꯦꯗ ꯌꯥꯝ ꯁꯥꯁꯨ ꯁꯥꯗꯦ
ꯅꯣꯏ ꯃꯅꯤꯄꯨꯔꯗ ꯅꯠꯇꯦ
ꯍꫭꯏ ꯀꯩꯅꯣꯅꯦ ꯑꯗꯨ ꯑꯣꯏꯔꯁꯨ ꯑꯗꯨꯝ ꯅꯨꯡꯉꯥꯏ ꯍꯥꯏꯕ
ꯑꯣ ꯁꯨꯝ ꯑꯈꯣꯏꯗꯤ ꯁꯥꯕ ꯌꯥꯕ ꯁꯥꯔꯒ ꯉꯁꯤꯗꯣ ꯁꯥꯕ ꯌꯥꯕ ꯁꯥꯔꯒ ꯑꯁ‌ ꯄꯥ ꯑꫭꯝ ꯑꫭꯝꯆꯥꯛꯅꯔꯒꯀꯣ ꯑꯗꯨꯝꯃꯥꯏ ꯇꯧꯔꯒ ꯄꯨꯡ ꯑꯍꯨꯝꯒ ꯇꯥꯔꯝꯗꯥꯏꯗ ꯅꯣꯡꯖꯦ ꯑꯃꯨꯛ ꯀꯟꯅ ꯆꯨꯊꯔꯛꯄ ꯑꯗꯒꯤꯗꯤ ꯉ ꯉꯁꯥꯏ ꯁꯥꯈꯤꯕ ꯃꯌꯥꯝꯗꯣ ꯄꯨꯔꯥ ꯄꯨꯡꯃꯥꯡ ꯃꯥꯡꯈ꯭ꯔꯃꫭ ꯍꯧꯖꯤꯛ ꯍꯧꯖꯤꯛꯀꯁꯦ ꯑꯗꯨꯝ ꯅꯨꯡꯉꯥꯏꯔꯦ ꯉꯁꯥꯏꯒꯤ ꯑꯃꯨꯛ ꯅꯣꯡ ꯆꯨꯔꯕꯅꯤꯅꯀꯣ ꯑꯗꯨꯅꯦ
ꯗꯨꯝ ꯅꯨꯡꯉꯥꯏꯌꯦ ꯑꯈꯣꯏꯒꯤꯗꯤ
ꯎꯝ ꯑꯗꯣ ꯅꯪꯗꯤ ꯀꯩꯀꯩ ꯍꯣꯠꯅꯕꯤꯔꯤꯒꯦ ꯀꯔꯤ ꯀꯔꯤ ꯇꯧ
ꯑꯩꯁꯨ ꯑꯗꯨꯝ ꯃꯈꯥ ꯆꯠꯊꯔꯤꯗ
ꯃꯊꯛ ꯀꯥꯗ꯭ꯔꯦ
ꯃꯈꯥ ꯆꯠꯊꯔꯤꯕ ꯑꯩ ꯀꯩꯅꯣꯗꯣ ꯑꯩꯅ ꯇꯝ‌ ꯇꯧꯅꯤꯡꯉꯥꯏꯗꯣ ꯂꯥꯏꯔꯤꯛꯇꯣ
ꯑꯣ ꯂꯥꯏꯔꯤꯛꯇꫭ
ꯃꯈꯥ ꯆꯠꯊꯔꯤꯑꯕ
ꯑꯣ ꯀꯔꯤ ꯀ꯭ꯂꯥꯁ ꯀꯌꯥ ꯀꯥꯔꯤꯕꯅꯣ ꯀꯣꯂꯦꯖ ꯀꯥꯔꯤꯕꯔꯥ ꯀꯔꯤꯅꯣ
ꯀꯥꯔꯤꯌꯦ ꯀꯨꯂꯦꯁ
ꯑꯣ
ꯀꯣꯂꯦꯁ ꯀꯟꯅ ꯀꯥꯔꯤ ꯂꯣꯏꯗ꯭ꯔꯤ
ꯑꯣ ꯀꯔꯤ ꯀꯣꯂꯦꯖꯇꯅꯣ ꯏꯕꯦꯃ ꯅꯪꯗꯤ
ꯍꯥ
ꯍꯥꯏꯕ ꯌꯥꯗꯦꯕ
ꯃꯇꯥ ꯃꯇꯝ ꯆꯥꯗ꯭ꯔꯤ ꯍꯥꯏꯅꯤꯡꯉꯥꯏ
ꯑꯣ ꯑꯣ ꯍꯣꯏ ꯍꯣꯏ ꯌꯥꯏ ꯌꯥꯏ ꯑꯗꯣ ꯐꯖꯅ ꯇꯝꯕ ꯑꯣꯏꯌꯣꯀꯣ
ꯍꯣꯏ ꯅꯣꯏꯁꯨ ꯐꯖꯅ ꯇꯃꯨꯀꯣ ꯅ ꯅꯪꯗꯤ
ꯑ ꯑꯩ ꯑꯩ ꯍꯣꯏ ꯑꯩꯖꯨ ꯁꯦ ꯑꯗꯨꯝ ꯐꯖꯅ ꯇꯝꯃꯤꯀꯣ
ꯑ ꯅꯣꯏꯗꯤ ꯂꯣꯏꯔꯝꯅꯤꯅ
ꯑꯩꯗꯤ ꯀꯨꯏꯔꯦ ꯑꯩ ꯑꯥ ꯇꯨ ꯊꯥꯎꯖꯟ ꯁꯦꯟꯇꯤꯟ ꯑꯩꯇꯤꯟꯗ ꯃꯥꯁꯇꯔ ꯂꯣꯏꯈ꯭ꯔꯦꯀꯣ
ꯌꯥꯝ ꯐꯩꯅꯦ ꯅꯣꯏꯗꯤ
ꯑꯁ ꯀꯗꯥꯏꯗꯒꯤꯅꯣꯗ ꯑꯗꯨꯝ ꯇꯧ ꯇꯧꯁꯟꯕ ꯍꯥꯏꯗꯨꯅꯦ
ꯑ ꯃꯤ ꯑꯣꯏꯅꯤꯡꯉꯥꯏ ꯇꯧꯔꯣ ꯅꯣꯏꯗꯤ ꯂꯥꯏꯔꯤꯛꯁꯨ ꯌꯥꯝ ꯍꯩꯔꯝꯅꯤ
ꯑꯁ ꯐꯖꯅ ꯍꯥꯏꯕꯤꯔꯦꯀꯣ ꯏꯀꯥꯏꯕ ꯑꯃ ꯌꯥꯎꯁꯜꯂꯑꯦ
ꯌꯥꯝ ꯍꯩꯔꯝꯅꯤ
ꯍꯩꯅꯤꯡꯉꯦ ꯑꯗꯨꯕꯨ ꯍꯩꯕ ꯑꯣꯏꯖꯒꯦ
ꯑ ꯍꯩꯖꯔꯣ ꯅꯨꯄꯤꯗꯤ ꯊꯤꯔꯕ꯭ꯔꯣ
ꯗ꯭ꯔꯤꯌꯦ ꯅꯨꯄꯤ ꯊꯤꯗ꯭ꯔꯤꯌꯦ
ꯊꯤꯔꯣꯅꯦ ꯅꯨꯄꯤꯁꯨ
ꯅꯨꯄꯤꯁꯨ ꯅꯨꯄꯤꯖꯨ ꯊꯤꯔꯤꯌꯦ ꯊꯕꯛꯖꯨ ꯊꯤꯔꯤꯌꯦ ꯍꯧꯖꯤꯛ
ꯑ ꯑꯗꯨꯅꯦ ꯅꯨꯄꯥꯗꯤ ꯑꯗꯨꯝ ꯇꯧꯒꯗꯕꯅꯦ
ꯎꯝ ꯑꯗꯨꯕꯨ ꯍꯜꯂꯣꯏ ꯀꯣ
ꯑꯥ ꯍꯟꯕ ꯌꯥꯒꯦ
ꯑꯗꯣ ꯎꯝ ꯀꯔꯤ ꯁꯕꯖꯦꯛꯇ ꯑꯣꯏꯅ ꯇꯧꯕꯤ
ꯑꯩ ꯑꯥ ꯀꯩꯅꯣꯗ ꯇꯧꯋꯦ ꯍꯥꯏꯕ ꯌꯥ ꯉꯥꯏꯀꯣ ꯍꯣꯔꯦꯟ ꯍꯥꯏꯕꯤ
ꯍꯥꯏꯕ ꯌꯥꯗꯕꯅ ꯌꯥꯝꯃꯦꯀꯣ
ꯌꯥꯝꯃꯦ ꯑꯗꯨꯒꯤꯅꯤꯗ ꯅꯪ ꯀꯨꯏꯔ ꯑꯥ ꯌꯥꯔꯦ ꯑꯗꯨꯗꯤ ꯅꯣꯏꯗꯤ ꯆꯥꯛ ꯊꯣꯡꯕ ꯂꯣꯏꯔꯕ꯭ꯔꯣ
ꯑꯩ ꯊꯣꯡꯒꯅꯤ ꯁꯤ ꯊꯕꯛꯁꯦ ꯂꯣꯏꯁꯜꯂꯒꯀꯣ ꯊꯣꯡꯉꯅꯤ ꯑꯩꯗ ꯈꯔ ꯑꯩ ꯏꯊꯟꯗ ꯂꯩꯕꯅꯤꯅꯀꯣ ꯇꯞꯅ ꯑꯗꯨꯝ ꯊꯣꯡꯉ ꯆꯥꯕ ꯍꯥꯏꯇꯥꯔꯦ
ꯑꯣ ꯅꯨꯡꯉꯥꯏꯅꯦ ꯅꯊꯟꯅ ꯂꯩꯔꯗꯤ
ꯍꯣꯏ ꯑꯗꯨꯝ ꯅꯨꯡꯉꯥꯏꯕ ꯃꯇꯥꯡꯁꯨ ꯌꯥꯎꯋꯤ ꯑꯗꯨꯝ ꯈꯔ ꯅꯨꯡꯉꯥꯏꯇꯕ ꯃꯇꯥꯡꯁꯨ ꯌꯥꯎꯋꯦ ꯀꯣ
ꯎꯝ
ꯏꯊꯟꯇ ꯂꯩꯕ ꯍꯥꯏꯕꯁꯤꯅ ꯀꯣ
ꯎꯝ
ꯑꯗꯨꯕꯨ ꯑꯗꯨꯝ ꯍꯩꯅꯔꯛꯈ꯭ꯔꯕꯅꯤꯅꯀꯣ
ꯑ
ꯁꯔꯕꯥꯏꯕꯦꯜꯒꯤ ꯏꯁꯀꯤꯜ ꯁꯔꯕꯥꯏꯕꯦꯜꯒꯤ ꯏꯁꯀꯤꯜꯗꯣ ꯍꯥꯏꯗꯤ ꯍꯤꯡꯅꯕ ꯍꯤꯡꯅꯕꯒꯤ ꯑꯗꯨꯝ ꯅꯣꯡꯃ ꯅꯣꯡꯃꯒꯤꯀꯣ ꯑꯗꯨꯝ ꯏꯁꯥꯅ ꯑꯗꯨꯝ
ꯎꯝ
ꯅꯨꯄꯤꯒꯤ ꯊꯕꯛꯁꯨ ꯇꯧꯒꯅꯤ ꯅꯨꯄꯥꯒꯤ ꯊꯕꯛꯁꯨ ꯇꯧꯕꯅꯤ ꯄꯨꯂꯞ ꯇꯧꯔꯒ ꯑꯗꯨꯝ ꯏꯁꯥꯒꯤ ꯑꯃꯨꯛꯁꯨ ꯇꯧꯕ ꯃꯌꯥꯝꯅ ꯇꯧꯕꯅꯀꯣ ꯑꯗꯨꯝ ꯁꯤꯁꯦ ꯑꯗꯨꯝ ꯍꯩꯅꯔꯛꯈ꯭ꯔꯦꯗ ꯍꯧꯖꯤꯛꯇꯤꯀꯣ ꯀꯩꯁꯨ ꯌꯥꯝ ꯋꯥꯕ ꯑꯣꯏꯗ꯭ꯔꯦ
ꯑꯗꯨꯃꯥꯏꯅ ꯇꯧꯒꯗꯝꯅꯤꯅꯦ ꯍꯤꯡꯕ ꯃꯤꯑꯣꯏꯕ ꯍꯥꯏꯕꯁꯦ ꯊꯕꯛ ꯇꯧꯗ꯭ꯔꯗꯤ ꯆꯥꯗ꯭ꯔꯦ ꯇꯧꯔꯗꯤ ꯑꯗꯨꯝ ꯆꯥꯔꯦ
ꯃꯥꯅꯦ ꯃꯥꯅꯦ ꯁꯤꯗ ꯏꯀꯥꯏꯅꯤꯉꯥꯏꯁꯦ ꯂꯩꯇꯦꯗ ꯑꯩꯗꯤ
ꯑ ꯏꯀꯥꯏꯗꯦꯗ ꯊꯕꯛ ꯇꯧꯕꯕꯨ ꯎꯝ ꯑꯃꯝ ꯑꯃꯝ ꯑꯗꯨꯝ ꯊꯤꯔꯒ ꯇꯧꯕ ꯈꯛꯇꯅꯦ ꯃꯤꯑꫭꯏꯕꯁꯦ
ꯑꯩ ꯑꯩꯗꯤ ꯑꯩꯗꯤ ꯊꯕꯛꯇꯗꯤ ꯆꯤꯜꯍꯥꯎ ꯊꯤꯗꯦꯀꯣ ꯌꯦꯟꯁꯥꯡꯗꯗꯤ ꯈꯔ ꯆꯤꯜꯍꯥꯎ ꯊꯤꯈꯣ ꯑꯩꯀꯣ
ꯑꯣ ꯆꯨꯖꯤ ꯑꯣꯏꯕ꯭ꯔ
ꯏꯟꯁꯥꯡꯗ
ꯍꯣꯏ
ꯑꯗꯨ ꯑꯣꯏꯔꯗꯤ ꯎꯝ ꯑꯗꯨ ꯑꯣꯏꯔꯗꯤ ꯊꯕꯛ ꯇꯧꯗꯗꯤ ꯌꯥꯗꯦ
ꯎꯝ ꯑꯩ ꯑꯗꯨꯝ ꯑꯩ ꯇꯧꯔꯝꯃꯦ ꯑꯩ ꯊꯥꯗꯣꯛꯈ꯭ꯔꯕꯀꯣ ꯊꯕꯛ
ꯑꯣ
ꯌꯨꯝꯗ ꯂꯩꯕ ꯍꯥꯏꯇꯥꯔꯦ
ꯎꯝ ꯆꯞ ꯃꯥꯟꯅꯩꯗ ꯑꯩꯈꯣꯏꯁꯨ ꯍꯥꯟꯅꯗꯤ ꯇꯧꯔꯝꯕꯅꯦ ꯑꯗꯣ ꯑꯩꯈꯣꯏ ꯀꯩꯅꯣ ꯂꯩꯕꯅꯤꯅ ꯄ꯭ꯔꯦꯁꯔ ꯂꯩꯕꯅꯤꯅ ꯇꯟ ꯂꯩꯒ ꯇꯣꯛꯂꯦ ꯑꯩꯁꯨ
ꯑꯣ ꯑ ꯅꯪꯗꯤ ꯀꯔꯤ ꯆꯍꯤ ꯀꯌꯥ ꯁꯨꯔꯕꯅꯣꯀꯣ ꯍꯥꯏꯗꯤ ꯂꯩꯗꯅ ꯏꯁꯥꯒꯤ ꯆꯍꯤꯗꯣ
ꯌꯥꯝꯗ꯭ꯔꯤꯗ
ꯑꫭ
ꯑꯉꯥꯡ ꯍꯥꯏꯕꯗꯨꯅꯤꯗ
ꯅꯪ ꯅꯪ ꯈꯣꯟ ꯇꯥꯕꯗꯗꯤ ꯆꯍꯤ ꯌꯥꯝꯃꯝꯒꯗꯧ ꯃꯥꯟꯗꯦ ꯅꯪ ꯈꯣꯟ
ꯃꯥꯟꯗꯦ ꯌꯥꯝ ꯄꯤꯛꯄꯅꯦ ꯑꯩꯒꯤ ꯈꯣꯟꯗꯣ ꯄꯤꯛꯇ꯭ꯔ‌ ꯌꯥꯝ ꯄꯤꯇꯛ ꯇꯧꯋꯦ ꯍꯥꯏꯌꯦ ꯑꯩꯒꯤ ꯈꯣꯟꯗꯣ ꯃꯤꯅ ꯑꯗꯨꯝ ꯍꯥꯏꯌꯦꯕ ꯄꯤꯛꯇꯛ ꯇꯧꯋꯦꯅ
ꯑꯗꯨꯕꯨ ꯑꯗꯨꯝ ꯇꯥꯕ ꯅꯨꯡꯉꯥꯏꯌꯦ ꯑꯗꯨꯝ ꯍꯥꯏꯗꯤ ꯇꯥꯔꯞ ꯇꯥꯔꯞ ꯑꯣꯏꯒ ꯀꯣ
ꯎꯝ ꯌꯥꯝ ꯁꯥꯕꯗꯤ ꯑꯣꯏꯕꯅꯤ
ꯎꯝ
ꯀꯟꯃꯟꯕꯒꯤ ꯃꯤꯅ ꯀꯩꯅꯣ ꯁꯣꯂꯣ ꯀꯩꯅꯣ ꯅꯠꯇꯦ ꯍꯥꯏ ꯄꯤꯛꯇ ꯋꯥꯔꯤ ꯁꯥꯟꯅꯕꯗꯣ ꯑꯗꯨꯃꯥꯏꯅ ꯇꯧꯋꯦ ꯌꯥꯏꯌꯦ ꯍꯥꯏꯕ ꯈꯪꯗꯦꯗ ꯑꯩꯁꯨ
ꯍꯥꯏꯕ ꯈꯪꯗꯕꯒꯤꯅ ꯌꯥꯝꯃꯦ
ꯑꯣ
ꯀꯩꯁꯨ ꯀꯥꯏꯗꯦ ꯑꯗꯣ ꯉꯁꯤꯗꯤ ꯀꯩ ꯀꯩ ꯇꯧꯔꯦ
ꯉꯁꯤꯗꯤ ꯑꯗꯨꯝ ꯆꯠꯂꯦ ꯀ꯭ꯂꯥꯁ ꯑꯗꯨꯝ ꯍꯜꯂꯛꯔꯒ ꯑꯗꯨꯝ ꯇꯧꯊꯔꯦ ꯑꯗꯨꯝ ꯏꯃꯥꯟꯅꯕꯤꯁꯤꯡ ꯄꯨꯜꯂꯒ ꯀꯩ ꯀꯩꯅꯣꯝ ꯅꯝ ꯆꯥꯔꯦ ꯑꯗꯨꯒ ꯑꯗꯨꯝ ꯂꯩꯔꯤ ꯍꯧꯖꯤꯛ ꯐꯥꯎꯗꯤ ꯉꯥꯛꯇꯪ ꯂꯩꯔꯒ ꯆꯥꯛ ꯊꯣꯡꯕ ꯍꯧꯔꯅꯤ
ꯀꯔꯤ ꯀꯩ ꯑꯥ ꯆꯥꯒꯟꯒꯦ
ꯁꯤꯡꯖꯨ ꯁꯤꯡꯖꯨ ꯁꯦꯝꯃꯒ ꯆꯥꯏ ꯀꯣꯕꯤꯒ ꯀꯩꯀꯩꯅꯣ ꯅꯥꯀꯣꯛꯄꯤ ꯍꯥꯔꯒ ꯈꯣꯏꯒꯤ ꯄꯥꯝꯖꯕ ꯃꯤꯃꯤꯒ ꯆꯥꯏ
ꯃꯤꯃꯤ ꯂꯩꯔꯝꯕꯁꯦ ꯌꯥꯝ ꯀꯥꯟꯅꯩꯀꯣ ꯃꯤꯃꯤ ꯂꯩꯔꯝꯗꯗꯤ ꯄꯨꯟꯁꯤꯁꯦ ꯅꯨꯡꯉꯥꯏꯔꯝꯃꯣꯏꯗ ꯀꯗꯧ ꯃꯥꯟꯗꯦꯀꯣ ꯃꯤ ꯌꯥꯝ ꯑꯌꯥꯝꯕꯒꯤꯗꯤ ꯃꯔꯨ ꯑꯣꯏꯅ ꯂꯩꯁꯥꯕꯤꯁꯤꯡꯒꯤꯗꯤ ꯑꯃ ꯇꯧꯔꯦ ꯄꯨꯜꯂꯦ ꯃꯤꯃꯤ ꯑꯗꯒꯤ ꯑꯗꯨꯝ ꯅꯤꯅꯤꯖꯦ ꯑꯗꯨꯝ ꯌꯥꯎꯕ
ꯎꯝ
ꯑꯗꯣ ꯑꯇꯩꯗꯤ ꯌꯥꯗꯕ꯭ꯔꯥꯕ ꯋꯥꯏ ꯋꯥꯏ ꯒꯨꯝꯕ ꯃꯦꯒꯤꯒꯨꯝꯕ ꯌꯥꯗꯕ꯭ꯔꯕ ꯃꯤꯃꯤ ꯅꯠꯇ꯭ꯔꯗꯤ ꯑꯣ ꯅꯣꯏꯅ ꯁꯨꯝ ꯅꯤꯃꯤ ꯍꯥꯏ ꯍꯥꯏꯗꯤ ꯍꯥꯏ ꯈꯔ ꯍꯥꯏꯕꯒꯤ ꯅꯨꯡꯉꯥꯏꯕꯒꯤꯀꯣ ꯍꯥꯏꯕ ꯋꯥꯔꯥ ꯅꯠꯇ꯭ꯔꯒ ꯃꯤꯃꯤꯒꯤ ꯃꯍꯥꯎꯗꯣ ꯑꯗꯣ ꯇꯣꯉꯥꯟꯕꯩꯔꯥ ꯑꯩ ꯈꯪꯅꯤꯡꯕꯀꯣ
ꯃꯤꯃꯤꯅ ꯍꯥꯎꯋꯦꯗ ꯋꯥꯏ ꯋꯥꯏꯗꯒꯤ
ꯑꯣ
ꯗꯨꯝ ꯍꯥꯎꯕꯅꯦ ꯅꯣꯏꯗꯤ ꯆꯥꯗ꯭ꯔꯣ
ꯑꯩꯗꯤ ꯑꯗꯨꯒꯨꯝꯕꯗꯣ ꯈꯔ ꯆꯥꯗꯦꯀꯣ
ꯑꯥ
ꯋꯥꯏ ꯋꯥꯏ ꯒꯨꯝꯕ ꯃꯦꯒꯤ ꯅꯨꯗꯜ ꯃꯣꯃꯣ ꯁꯤꯡꯁꯨ ꯑꯁꯤꯒꯨꯝꯕꯖꯦ ꯑꯩꯗꯤ ꯄꯥꯛ ꯆꯥꯗꯦ
ꯑꯥ
ꯎꯝ ꯍꯥꯏꯗꯤ ꯐꯥꯁ ꯐꯨꯗ ꯀꯨꯝꯕꯁꯦ ꯄꯛ ꯆꯥꯅꯤꯡꯗꯕ ꯍꯥꯏꯇꯥꯔꯦ
ꯑꯣ ꯑꯗꯨꯅꯗꯤ ꯐꯥꯕꯅꯦ ꯄꯨꯟꯁꯤ ꯁꯥꯡꯅ ꯍꯤꯡꯒꯅꯤ ꯑꯗꯨ ꯑꯣꯏꯔꯗꯤ ꯈꯣꯏꯗꯤ ꯑꯗꯨꯝ ꯈꯪꯗꯣꯛ ꯆꯥꯕꯒꯤ ꯌꯥꯗ꯭ꯔꯦ
ꯆꯍꯤ ꯑꯃꯅꯤ ꯁꯥꯡꯗꯣꯛꯑꯁꯨ ꯌꯥꯝ ꯀꯥꯟꯅꯩꯗꯅꯀꯣ
ꯎꯝ ꯆꯥꯗꯕꯅ ꯐꯩꯌꯦ ꯑꯗꯨꯅ ꯑꯗꯨꯝ ꯃꯣꯔꯦꯒꯨꯝꯕ ꯆꯥꯗꯕꯗꯨ ꯑꯗꯨꯅ ꯐꯩꯌꯦ
ꯑꯗꯨ ꯀꯔꯤ ꯀꯔꯤ ꯃꯊꯦꯟ ꯄꯥꯝꯕꯅꯣ ꯅꯣꯏꯗꯤ ꯑꯗꯨꯝ ꯆꯥꯒꯟꯕꯅꯣ ꯌꯨꯝꯗ ꯅꯣꯏ ꯂꯣꯀꯦꯜꯒꯤ
ꯑꯈꯥꯕ- ꯑꯈꯥꯕꯤꯗꯣ
ꯎꯝ ꯅꯥ ꯅꯣꯡ ꯅꯣꯡꯃꯥꯡꯈꯥ ꯅꯣꯡꯃꯥꯡꯈꯥ ꯀꯩꯗꯨꯔꯥ
ꯅꯣꯡꯃꯩꯈꯥ ꯅꯠꯇꯦ ꯀꯩꯅꯣꯗꯣ ꯑꯥꯁ ꯍꯥꯏꯕ ꯈꯪꯗꯦꯅꯦ ꯈꯔ ꯀꯩꯅꯣ ꯃꯥꯟꯕꯗꯣ
ꯑꯣꯑ
ꯑꯈꯥꯕꯤ ꯀꯩꯅꯣ ꯑꯣ ꯌꯥꯝ ꯁꯥꯡꯉꯒ ꯈꯥꯕꯗꯣ
ꯑꯣ ꯑꯣ ꯀꯦꯔꯂꯥꯔꯣ ꯀꯦꯔꯂꯥ
ꯑꯣꯏꯔꯝꯅꯦ ꯑꯩꯁꯨ
ꯎꯪ ꯍꯣꯏ ꯍꯣꯏ ꯎꯪ ꯎꯪ ꯍꯥꯎꯕꯅꯦ ꯑꯗꯣ ꯈꯥꯗꯤꯈꯥ
ꯍꯥ
ꯑꯩꯁꯦ ꯈꯪꯗꯦ ꯈꯟꯈꯤꯒꯦ ꯀꯔꯤ ꯆꯥꯒꯗꯧꯕꯅꯣꯀꯣ ꯍꯥꯏꯗꯤ
ꯑꯍꯥꯎꯕ ꯑꯍꯥꯎꯕ ꯂꯧꯔꯒ ꯆꯥꯔꯣꯅꯦ
ꯑꯗꯨꯝ ꯑꯩ ꯍꯥꯎꯅꯗꯤ ꯑꯗꯨꯝ ꯅꯨꯡꯇꯤꯒꯤ ꯆꯥꯏꯀꯣ ꯑꯗꯣ ꯉꯁꯤꯁꯨ ꯍꯥꯎꯍꯟꯒꯦꯅ ꯈꯜꯂꯤ ꯑꯗꯨ ꯀꯔꯤ ꯑꯣꯏꯅ ꯇꯧꯁꯤꯒꯦ ꯍꯥꯏꯕꯗꯨꯗꯤ ꯑꯩ ꯗꯤꯁꯥꯏꯠ ꯇꯧꯗ꯭ꯔꯤꯀꯣ
ꯑꯥꯑ ꯑꯗꯨꯅꯦ ꯊꯣꯡꯕ ꯀꯥꯟꯗꯅꯦ ꯈꯪꯒꯅꯤ
ꯎꯪ ꯃꯥꯟꯅꯦ ꯑꯗꯣ ꯃꯤ ꯀꯌꯥ ꯂꯩꯕꯅꯣ ꯅꯣꯏ ꯃꯤ ꯀꯌꯥ ꯂꯩꯕꯅꯣ ꯅꯣꯏꯗꯤ
ꯑꯍꯨꯝ ꯂꯩꯔꯤꯌꯦ ꯑꯩꯈꯣꯏꯗꯗꯤ ꯑꯍꯨꯝ
ꯑꯣꯑꯣ
ꯏꯅꯥꯎꯅꯨꯄꯤ ꯑꯅꯤꯒ ꯑꯗꯨꯝ ꯂꯩꯑꯦ
ꯃꯣꯏꯁꯨ ꯂꯥꯏꯔꯤꯛ ꯇꯝꯃꯤꯔ
ꯇꯝꯔꯤ ꯃꯣꯏꯗꯤ ꯀꯩꯅꯣꯝ ꯇꯧꯔꯤ ꯍꯣꯏ ꯃꯣꯏꯁꯨ ꯎꯝ ꯑꯗꯨꯝ ꯃꯈꯥ ꯇꯣꯊꯔꯤ
ꯑꯣꯑꯣ ꯑꯗꯣꯝꯗꯤ ꯐꯤ ꯂꯥꯡꯒꯗꯤ ꯁꯨꯗ ꯕ꯭ꯔꯥ ꯐꯤ ꯂꯥꯡꯒꯤ ꯊꯕꯛꯇꯤ ꯁꯨꯗꯕ꯭ꯔꯥ
ꯇꯧꯋꯦ ꯑꯥ ꯎꯪ ꯇꯧꯋꯦ ꯇ꯭ꯔꯥꯏ ꯇ꯭ꯔꯦꯟꯅꯤꯡ ꯆꯠꯊꯔꯤ ꯑꯩꯈꯣꯏꯁꯨ
ꯑꯣꯑꯣ ꯑꯩꯈꯣꯏ ꯁꯣꯝ ꯋꯥꯔꯛ ꯂꯣꯀꯦꯜꯒꯤꯗꯣ ꯑꯩꯈꯣꯏ ꯔꯣꯡꯃꯩꯒꯤ ꯍꯥꯏꯒꯦꯔꯥ ꯑꯃ ꯑꯣꯏ ꯑꯦꯅꯤ ꯑꯩꯈꯣꯏ ꯀꯜꯆꯔꯦꯜꯒꯤ ꯂꯩ ꯗꯅꯀꯣ ꯐꯅꯦꯛꯅꯦ ꯈꯪꯗꯦ ꯑꯃ ꯏ ꯑꯥꯑ ꯏꯟꯅꯕꯒꯅꯤ ꯈꯪꯗꯦꯀꯣ ꯑꯗꯨꯝ ꯐꯤ ꯃꯌꯥꯝꯁꯨ ꯑꯩꯈꯣꯏ ꯁꯥꯏꯗ